ꯍꯜꯂꯣ
ꯆꯥꯛ ꯆꯥꯔꯕ
ꯑ ꯆꯥꯗꯦꯁꯤꯦꯁꯕ
ꯀꯩ ꯃꯊ
ꯑ ꯉꯒꯁꯨ ꯍꯣꯏꯊ ꯍꯒꯦ
ꯍꯥꯎꯕ꯭ꯔꯥ
ꯎꯝ ꯍꯥꯎ ꯑꯗꯨꯝ ꯍꯥꯎꯋꯦ ꯑꯗꯨꯗꯤ ꯌꯥꯝ ꯀꯟꯅ ꯍꯥꯎꯕ ꯑꯃ ꯑꯣꯏꯗ꯭ꯔꯁꯨ
ꯑ ꯁꯥꯖ ꯅꯆꯅ ꯅꯠꯇ
ꯐꯤꯁꯇꯔ ꯍꯧꯠ ꯆꯥꯔꯕꯣ
ꯑꯗꯨ꯭ꯔꯤ
ꯑꯣ ꯜꯗꯤꯒꯂꯂꯝꯒꯤꯅꯤ ꯑꯦꯗꯧꯕꯗꯤ
ꯉꯜꯂꯤ ꯑꯩꯈꯣꯏꯗꯤ ꯆꯥꯛ ꯊꯦꯡ ꯊꯦꯡꯅ ꯆꯥꯏ
ꯍꯣꯏꯗ ꯆꯗꯦꯡꯒ ꯆꯥꯕꯁꯨ ꯂꯩ ꯄꯅꯤꯔ
ꯍꯥꯥ
ꯊꯦꯡꯅ ꯆꯥꯕ ꯃꯤꯁꯨ ꯑꯗꯨꯝ ꯂꯩꯕꯅꯤ ꯍꯥꯏꯕ
ꯎꯝ
ꯑꯁꯤꯆꯅ ꯁꯦꯝꯃꯤꯔꯣꯥ ꯁꯤꯆꯅ ꯊꯣꯡꯉꯔꯣ ꯀꯅꯥꯅ ꯊꯣꯡꯉꯤꯅꯣ
ꯊꯣꯡꯗꯦ ꯏꯅꯥꯎꯅꯨꯄꯤꯅ ꯊꯣꯡꯉꯦ
ꯑꯣ ꯏꯅꯥꯎꯄꯤꯅ ꯊꯣꯡꯉꯦꯕꯀꯣ
ꯎꯝ
ꯐꯖꯅ ꯅꯨꯡꯉꯥꯏꯔ ꯂꯩꯔꯦ ꯑꯍꯟ ꯁꯥꯔꯒ
ꯅꯠꯇꯤ ꯍꯦ ꯑ ꯅ ꯑꯗꯨꯝ ꯔꯣꯇꯤꯁꯟ ꯅꯥꯏꯔꯒ ꯊꯣꯡꯉꯤꯅꯦ
ꯑꯣ ꯑꯣ
ꯎꯝ ꯅꯨꯄꯤ ꯑꯍꯨꯝ ꯂꯩꯕꯅꯤꯅ ꯃꯣꯏꯉꯣꯟꯗ ꯈꯛꯇ ꯊꯣꯡꯍꯟꯕꯁꯨ ꯅꯨꯡꯉꯥꯏꯇꯦ ꯑꯩꯅꯁꯨ ꯑꯃꯨꯛ ꯊꯣꯡꯉꯦ ꯑꯩ ꯑꯩꯅ ꯊꯣꯡꯕ ꯇꯟꯕ ꯅꯨꯃꯤꯠꯇ ꯃꯣꯏꯅ ꯊꯣꯡꯉꯦ
ꯑꯣ
ꯑꯩꯅ ꯈꯔꯛꯇ ꯊꯣꯡꯉꯒ ꯂꯩꯔꯗꯤ ꯑꯗꯨꯒ ꯑꯃꯨꯛꯀ ꯑꯍꯟꯅꯤꯅ ꯑꯩꯅ ꯔꯨꯜ ꯇꯧꯔꯒ ꯂꯩꯔꯗꯤ ꯃꯣꯏ ꯁꯥꯎꯔꯗꯤ ꯀꯃꯥꯏꯅ ꯇꯧꯅꯤ
ꯃꯥꯅꯦ ꯃꯥꯅꯤ ꯑꯥꯡꯒꯂꯤꯁꯨ ꯍꯔ ꯍꯔ ꯍꯗꯄ
ꯎꯝ
ꯑꯣ ꯁꯤ ꯆꯪꯈꯤꯕꯦ ꯍꯧꯖꯤꯛ ꯒ꯭ꯔꯨꯞꯇ ꯑꯃ ꯊꯥꯔꯛꯄꯗꯣ ꯀꯩꯅꯣꯔꯣ ꯀꯣꯜ ꯇꯧꯕꯒꯤ ꯀꯩꯅꯣꯗꯨꯔꯣ ꯐꯪꯕꯗꯣ ꯑꯣꯏꯗꯣꯏꯔꯥ
ꯀꯩꯕ
ꯆꯔꯒꯤ ꯅꯠꯇ꯭ꯔꯁꯤ ꯒ꯭ꯔꯨꯞꯇ ꯑꯃ ꯊꯥꯎ ꯍꯧꯕꯗꯣ
ꯎꯝ ꯑꯩꯒꯤ ꯅꯠꯇꯦ ꯑꯩꯗꯤ ꯑꯦꯀꯥꯎꯟ ꯍꯥꯞꯇ꯭ꯔꯤꯌꯦ
ꯑꯣ ꯍꯧꯖꯤꯛꯀꯤꯗꯨꯣ ꯅꯠꯇꯕ꯭ꯔꯥ ꯃꯥ ꯃꯥ ꯐꯥꯏꯚ ꯍꯟꯗ꯭ꯔꯦꯗ ꯃꯨꯛꯇꯤ ꯃꯥ ꯊꯣꯛꯑꯦꯅ ꯇꯧꯍꯧꯕ ꯑꯃ ꯂꯩꯕꯗꯣ
ꯎꯝ ꯑꯩꯒꯤꯗꯤ ꯑꯝꯇ ꯄꯩꯁꯥ ꯋꯤꯗ꯭ꯔꯣ ꯇꯧꯈꯤꯦ
ꯑꯣ ꯀꯩꯅꯣ ꯅ ꯇꯦꯟ ꯃꯦꯟꯒꯤꯗꯗꯤ ꯑꯗꯨꯝ ꯊꯣꯛꯇꯤ ꯊꯣꯛꯄꯅꯦꯕꯀꯣ
ꯎꯝ
ꯃꯣꯏꯅ ꯑꯦꯄ꯭ꯔꯨꯨꯞ ꯇꯧꯔꯛ ꯇꯥꯔꯒꯗꯤ ꯑꯗꯨꯃꯥꯏꯅ ꯊꯣꯛꯄꯅꯤ ꯑꯗꯨꯒ ꯑꯃꯨꯛ ꯌꯥꯝ ꯀꯨꯏ ꯀꯨꯏꯉꯥꯏ ꯆꯪꯉꯤꯅ ꯃꯣꯏꯒꯤꯗꯣ ꯌꯥꯝ ꯊꯨꯅ ꯀꯩꯅꯣ ꯇꯧꯕ ꯑꯣꯏꯗꯦ ꯌꯥꯝ ꯇꯞꯄꯦ
ꯎꯝ ꯀꯩꯗꯧꯔꯝꯃꯤꯅꯣ
ꯎꯝ ꯆꯥꯡ ꯇꯨꯗꯪ ꯉ ꯍꯥꯏꯗꯤ ꯇꯁ
ꯆꯥꯛꯇꯥ ꯇꯣꯛꯂꯒ ꯐꯝꯕ꯭ꯔꯥ ꯂꯦꯞꯄ꯭ꯔꯥ ꯑꯃꯗꯤ ꯇꯧꯝꯅꯤꯗ
ꯑ ꯐꯝꯃꯨꯛꯇꯤ ꯐꯝꯗ꯭ꯔꯦ ꯍꯥꯏꯗꯤ ꯇꯨꯝꯅꯕ ꯆꯠꯄ ꯈꯣꯠꯄ ꯈꯔ ꯁꯥꯟꯅꯩ ꯍꯥꯏꯇꯥꯔꯦꯅꯦ
ꯑꯩꯁꯨ ꯆꯠꯂꯤꯌꯦ ꯆꯥꯛ ꯆꯪꯅꯉꯥꯏꯒꯤ
ꯑꯣ ꯐꯩ ꯐꯩ ꯐꯩ ꯌꯥꯝ ꯆꯥꯁꯟꯅꯕ ꯆꯠꯀꯗꯧꯕ
ꯎꯝ
ꯑꯣ ꯁꯤꯁꯇꯔꯕꯨꯗꯤ ꯀꯩ ꯃꯊꯦꯜ ꯇꯧ ꯀꯣꯏꯕꯁꯦ ꯆꯠꯇ꯭ꯔꯦ ꯍꯧꯖꯤꯛꯀꯥꯟꯁꯦ ꯃꯇꯝꯒ ꯐꯠꯇꯕꯅꯤꯅ
ꯁꯤꯤꯗꯤꯤ ꯀꯩ ꯊꯧ ꯌꯥꯝꯆꯤꯟ ꯆꯨꯞꯄ
ꯅꯨꯡꯊꯤꯟꯁꯦ ꯊꯕꯛ ꯑꯃ ꯆꯠꯂꯤ ꯑꯗꯨꯒꯤ ꯁꯨꯝ ꯈꯔ ꯆꯤꯟꯕ ꯍꯥꯏꯒꯗ꯭ꯔꯥ ꯑꯗꯨ ꯃꯉꯥꯏ ꯊꯣꯏꯗꯣꯛꯄ ꯀꯩꯁꯨ ꯇꯧꯗꯦꯗ
ꯇꯜꯂꯦꯀꯣꯅꯨꯡ ꯊꯤꯟꯗꯤ ꯅꯨꯡ ꯁꯥ ꯊꯥꯕꯅꯤꯅ ꯍ
ꯎꯝ ꯁꯥ ꯁꯥꯁꯤꯅ ꯆꯠꯅꯤꯡꯕ ꯈꯣꯠꯅꯤꯡꯕ ꯀꯩꯝꯇ ꯐꯥꯎꯗ꯭ꯦ ꯍꯥꯏꯇꯥꯔꯦ
ꯑꯗ ꯇꯨꯝꯃꯜꯂꯁꯨ ꯋꯥꯏꯑꯦ ꯑꯩꯗꯤ ꯇꯨꯝꯍꯜꯂꯗꯤ ꯌꯥꯝ ꯋꯥꯏ
ꯎꯝ ꯇꯨꯝꯕꯁꯤ ꯁꯨꯗꯤꯡꯗꯦ ꯅꯨꯡꯊꯤꯟꯗ ꯍꯥꯏꯗꯤ ꯍꯛꯆꯥꯡꯒꯤ ꯀꯩꯅꯣꯁꯨ ꯋꯦꯠ ꯅꯨꯡꯉꯥꯏꯕ ꯑꯃꯁꯨ ꯂꯩꯗꯅ ꯑꯗꯨꯃꯛꯇ ꯇꯧꯅꯤꯡꯗꯦ
ꯎꯝ
ꯃꯤꯁ ꯁ꯭ꯀꯨꯜꯁꯦ ꯐꯅ ꯇꯔꯣꯅꯗꯤꯤꯟꯗ
ꯁ꯭ꯀꯨꯜ ꯆꯠꯂꯦ ꯄꯨꯡ ꯑꯅꯤ ꯃꯈꯥꯏꯗ ꯍꯜꯂꯦ ꯍꯜꯂꯒ ꯌꯨꯝ ꯌꯧꯔꯛꯄ ꯀꯥꯟꯗꯗꯤ ꯄꯨꯡ ꯑꯍꯨꯝ ꯃꯈꯥꯏ ꯇꯥꯔꯦ
ꯑꯣ ꯑꯗꯨꯗꯤ ꯑꯗꯨꯝ ꯈ ꯀꯨꯏꯅ ꯆꯪꯈꯤꯅꯦ ꯂꯣꯡ ꯍꯟꯕꯗ
ꯆꯪꯅꯤ ꯈꯔ ꯂꯄꯥꯛ
ꯑꯣ ꯒꯥꯔꯤꯗꯦ ꯅꯅꯨꯡꯝ ꯆꯂꯦ ꯑꯗꯨꯗꯤꯂ
ꯒꯥꯔꯤꯗ ꯆꯠꯇ꯭ꯔꯗꯤ ꯊꯤꯟꯕ ꯊꯤꯟꯕꯗꯨꯗꯤ ꯃꯤꯅ ꯊꯤꯜꯂꯦꯕꯀꯣ ꯃꯤꯅꯆꯤꯟꯕꯏ ꯗꯤ ꯑꯌꯨꯛ ꯉꯟꯕꯅꯤꯅ ꯏꯕꯨꯡ ꯑꯃꯅ ꯊꯤꯜꯂꯦꯕ
ꯑꯥ
ꯑꯌꯨꯛꯇꯗꯤ ꯄꯨꯡ ꯃꯉꯥꯗ ꯆꯠꯄꯅꯤꯅ ꯑꯗꯨꯒ ꯍꯜꯂꯛꯄꯗꯗꯤ ꯑꯗꯨꯝ ꯏꯇꯣꯝꯇꯍꯜꯂꯦ
ꯑꯣ ꯐꯩ ꯐꯩ ꯐꯩꯗ
ꯅꯟ ꯅꯟ ꯇꯟ ꯇꯠ ꯀꯗꯗꯤꯅꯤꯅꯨꯡꯉꯥꯏꯇꯗꯦꯅ
ꯑꯣ ꯀꯌꯥꯝ ꯀꯨꯏꯔꯒꯦꯁ ꯃꯣꯏꯒꯤ ꯀꯩꯅꯣꯗ ꯂꯩꯏꯕ ꯒꯤꯗꯤ
ꯊꯥ ꯊꯥ ꯑꯅꯤ ꯃꯨꯛ ꯁꯣꯔꯣꯝ ꯃꯅꯤ
ꯑꯣ
ꯑꯩ ꯑꯇꯣꯞꯄꯗ ꯌꯥꯎꯔꯝꯕ ꯑꯗꯨꯒ ꯑꯃꯨꯀ ꯍꯣꯡꯂꯒꯂꯄ
ꯑꯣ ꯃꯣꯏꯒꯤꯅ ꯈꯔꯗꯤ ꯅꯨꯡꯉꯥꯏꯔꯝꯗꯧ ꯃꯥꯜꯂꯦ ꯄꯣꯠ ꯆꯩꯁꯨ ꯍꯣꯡꯉꯤ ꯍꯥꯏ ꯃꯣꯏꯒꯤ ꯀꯩꯅꯣꯒꯤꯗꯤ
ꯎꯝꯝ ꯈꯔ ꯅꯨꯡꯉꯥꯏ ꯑꯗꯨꯅ ꯑꯁ ꯈꯪꯗꯦꯗ ꯊꯕꯛ ꯇꯧꯕꯕꯨ ꯀꯔꯝ ꯅꯨꯡꯉꯥꯏꯕ ꯒ꯭ꯁꯤꯦꯟ ꯇꯥꯗꯦ
ꯎꯝ ꯌꯥꯝꯦꯝ ꯀꯗꯅ ꯀꯩꯅꯅ ꯑꯣꯏꯕꯩ ꯑꯣꯏꯔꯝꯣꯏꯗ ꯍꯦꯕꯤ ꯑꯣꯏꯕ ꯋꯥ ꯛꯇꯤ ꯑꯣꯏꯔꯝꯕꯗ ꯑꯗꯨꯝ ꯃꯆꯥ ꯃꯆꯥ ꯑꯗꯨꯝ ꯑꯗꯨꯃꯥꯏꯅ ꯑꯣꯏꯔꯝꯒꯅꯤ ꯑꯉꯥꯡꯈꯩ ꯃꯌꯥꯝ ꯃꯌꯥꯝ ꯊꯦꯡꯅꯕꯗꯨꯅ ꯑꯗꯨ ꯅꯨꯡꯉꯥꯏꯔꯝꯒꯅꯤ ꯏꯗꯥꯡ
ꯑꯁ ꯀꯣꯛ ꯉꯥꯎꯋꯦ ꯀꯞꯅꯤꯡꯕ ꯃꯔꯛ ꯃꯔꯛ ꯐꯥꯎꯕꯗ ꯑꯗꯨꯏꯁꯨ ꯇꯥꯏꯃꯤꯡꯗꯣ ꯈꯖꯤꯛ ꯈꯖꯤꯛ ꯑꯗꯨꯅ
ꯑꯥ
ꯌꯥꯝꯅ ꯑꯗꯨꯝ ꯇ꯭ꯋꯦꯟꯇꯤ ꯐꯣꯔ ꯑꯥꯋꯥꯔꯁ ꯂꯣꯏꯅꯔꯒ ꯂꯩꯕꯗꯤ ꯅꯠꯇꯦꯗꯅ
ꯑꯥ
ꯃꯇꯝ ꯈꯖꯤꯛꯇꯨꯗ ꯂꯣꯏꯅꯕ ꯀꯥꯟꯗ ꯌꯥꯝ ꯋꯥꯕꯗꯣ
ꯑꯣ ꯑꯗꯨꯗꯣ ꯍꯧꯖꯤꯛꯀꯤ ꯀꯩꯅꯣꯖꯦ ꯀꯦꯕꯤ ꯑ ꯀ꯭ꯂꯥꯁ ꯇꯨꯌꯦꯞꯄꯧ ꯂꯩꯕ꯭ꯔ ꯃꯣꯏ ꯑꯗꯨꯒꯤ ꯀꯦꯕꯤꯗꯣ ꯑꯣ ꯀꯕꯤꯗꯥ ꯃꯗꯨ ꯇꯝꯕꯁꯦ ꯀꯩꯅꯣ ꯇꯧꯕ ꯃꯣꯏꯒꯤ ꯅꯤꯌꯣꯝ ꯂꯩꯗꯅ ꯈꯣꯠ ꯇꯥ ꯅꯨꯡ ꯁꯤꯁꯇꯦꯝ ꯈꯔ ꯂꯩ
ꯑꯥ ꯀꯣꯇꯥꯒꯤꯁꯨ ꯂꯩꯌꯦꯕꯀꯣ ꯑꯗꯨꯒ ꯃꯣꯏꯁꯨ ꯂꯣꯇ꯭ꯔꯤ ꯁꯤꯁꯇꯦꯝ ꯇꯧꯋꯦ
ꯇꯝꯒꯤꯦ ꯍꯥꯏꯒ ꯁꯂꯨ ꯃꯥꯏ
ꯎꯝ ꯂꯣꯇ꯭ꯔꯤ ꯌꯥꯎꯒꯗꯧꯕ
ꯑꯥ ꯀꯩꯅꯨꯒꯨꯝꯕꯗꯤ ꯀꯃꯥꯏꯅ ꯇꯧꯏꯤ ꯌꯥ ꯒꯥꯔꯤ ꯍꯥꯏꯅꯤ ꯑꯦꯂꯕꯦꯟꯗꯤꯦꯒꯨꯝꯕ ꯇꯝꯕꯁꯦ ꯑꯗꯨꯁꯨ ꯑꯗꯨ ꯆꯅ ꯀꯔꯤ ꯁꯤꯁꯇꯦꯝ ꯇꯧꯗꯣꯏꯔ ꯑ ꯃꯤ ꯀꯌꯥ ꯀꯌꯥꯃꯨꯛꯇꯤ ꯂꯩ ꯍꯥꯏꯗꯤ ꯀꯩ ꯃꯣꯏꯒꯤ ꯑꯦꯂꯚꯦꯟ ꯇꯨꯋꯦꯜꯐꯀꯤ
ꯃꯣꯏ ꯏꯂꯕꯦꯜ ꯆꯨꯌꯦꯐꯁꯦ ꯑꯗꯨꯝ ꯏꯁꯇꯨꯗꯦꯟꯁꯦ ꯃꯣꯏꯒꯤ ꯀꯣꯇꯥꯒ ꯀꯔꯤꯔꯤ ꯑꯌꯥꯝꯕ ꯀꯣꯇꯥꯒꯨꯝꯕꯁꯦ ꯁꯤꯕꯥꯏꯒꯤ ꯃꯆꯥꯁꯤꯡ ꯑꯗꯨ ꯑꯌꯥꯝꯕ ꯄꯤꯗꯅ ꯂꯦꯦꯝ ꯍꯧꯕꯔꯤꯕꯔꯤꯕ ꯂꯦꯝꯍꯧꯕ ꯀꯥꯟꯗꯗꯤ ꯄꯥꯛꯅꯗꯤ ꯌꯥꯝꯗꯤ ꯌꯥꯝꯗꯕꯅꯤ
ꯑꯣ ꯑꯌꯥꯝꯕꯅ ꯀꯩꯅꯣꯒꯤ ꯑꯣꯏꯗꯣꯏꯅꯦ ꯃꯣꯏꯒꯤ ꯁꯤꯦꯐꯥꯏ ꯀꯥꯡꯕꯨꯒꯤ ꯑꯣꯏꯗꯣꯏꯅꯦ
ꯃꯥꯅꯦ ꯀꯣꯇꯥꯗꯣ ꯃꯣꯏ ꯑꯗꯨꯝ ꯄꯤꯅꯩꯑꯕ
ꯃꯣꯏꯒꯤ ꯀꯩꯅꯣꯁꯤ ꯆꯥꯎꯕ꯭ꯔꯥ ꯁ꯭ꯀꯨꯜ ꯐꯤꯁꯀꯤꯒꯨꯝꯕꯁꯤꯗꯒꯤꯗꯤ ꯑꯗꯨꯝ ꯆꯥꯎꯕ꯭ꯔꯥ ꯅꯠꯇ꯭ꯔꯒ ꯑꯗꯨꯝ
ꯑꯦ ꯃꯣꯏꯒꯤꯗꯤ ꯀꯩꯅꯣꯅꯤꯍꯦ ꯑꯦꯛꯖꯥꯝ ꯍꯧꯖꯤꯛꯀꯤꯕꯨ ꯉꯝꯕ ꯉꯝꯃꯗꯤ ꯃꯣꯏꯗꯤ ꯐꯤꯁ ꯀꯨꯝꯕꯗꯣ ꯂꯨꯄꯥ ꯀꯩꯅꯣ ꯈꯛꯇ ꯄꯤꯌꯦ ꯍꯥꯏꯕꯅꯦ ꯌꯥꯝꯗꯕꯅꯤ ꯃꯣꯏꯗꯤ ꯐꯤꯁ ꯀꯨꯝꯕ ꯍꯨꯟꯗꯦ ꯍꯥꯏꯕꯒꯨꯝꯗꯧꯕꯅꯤ ꯑꯩꯈꯣꯏꯒꯤ ꯅꯣꯕꯨꯇꯤꯌꯥꯒꯤ ꯁ꯭ꯇꯥꯜ ꯅꯣꯕꯨꯇꯤꯌꯥ ꯈꯪꯕ꯭ꯔꯥ
ꯑꯥ ꯈꯪꯉꯤ ꯈꯪꯉꯤ
ꯇꯧꯕꯅꯦ ꯋꯥꯟꯁ ꯑꯦꯛꯖꯥꯝ ꯊꯥ ꯍꯧꯖꯤꯛ ꯉꯝꯈ꯭ꯔꯕ ꯁꯥꯇ꯭ꯔꯥꯁꯦ ꯑꯗꯣ ꯐꯦꯜ ꯑꯣꯏꯔꯒꯕꯨꯗꯤ ꯗꯒꯤ ꯎꯝ ꯐꯦꯜ ꯑꯣꯏꯔꯗꯤ ꯃꯣꯏ ꯌꯥꯗ꯭ꯔꯦꯀꯣ
ꯑꯥ
ꯑꯦꯛꯖꯥꯝ ꯍꯧꯖꯤꯛ ꯌꯥꯎꯔꯤꯗꯅ ꯃꯥꯁꯦ ꯇꯃꯦ ꯒ ꯇꯃ ꯀꯟꯟꯅꯐꯤ ꯂ ꯑꯣꯏꯔ ꯗꯤ ꯆꯪꯕ ꯌꯥꯔꯣꯏ
ꯑꯣ ꯁꯨꯝ ꯑꯥ
ꯃꯥꯖꯦ ꯀ ꯀ꯭ꯂꯥꯁ ꯆꯥꯡꯪ ꯂꯩꯗꯅꯥ ꯀ꯭ꯂꯥꯁ ꯑꯩꯠ ꯆꯪꯉꯦ ꯍꯥꯏꯁꯦꯕ ꯑꯗꯨ ꯃꯥꯁꯦ ꯑꯦꯛꯖꯥꯝ ꯊꯥꯕ ꯀꯥꯟꯗ ꯐꯦꯜ ꯑꯣꯏꯔꯦꯕꯀꯣ ꯑꯦꯛꯖꯥꯝ ꯊ ꯁꯀꯨꯜ ꯇꯝꯃꯒ ꯆꯍꯤ ꯑꯃꯁꯦ ꯇꯝꯒꯔꯦꯕ ꯇꯝꯃꯒ ꯐ ꯐꯦꯜ ꯑꯣꯏꯔꯗꯤ ꯃꯥ ꯌꯥꯗ꯭ꯔꯦ
ꯑꯣ ꯐꯦꯜ ꯑꯣꯏꯕꯗꯤ ꯌꯥꯗꯕ
ꯌꯥꯗꯦꯕ
ꯑꯣ ꯑꯗꯨꯝ ꯗ꯭ꯔ‌ꯣꯞ ꯆꯠꯂ‌ꯦ ꯗ꯭ꯔꯣꯞ ꯆꯠꯂꯦ ꯑꯗꯨꯗꯤ ꯑꯇꯣꯞꯄꯗ ꯑꯗꯨꯝ ꯇꯔꯥꯟꯁꯐꯥꯔ ꯆꯠꯂꯦ
ꯇ꯭ꯔꯥꯟꯁꯐꯔ ꯆꯪꯉꯤ
ꯃ‌ꯣꯏꯗ‌ꯣ ꯐꯤ ꯅꯨꯡ ꯌꯥꯝꯗ꯭ꯔ ꯌꯥꯝ ꯐꯩꯅꯦ ꯐꯤ ꯅꯨꯡ ꯌꯥꯝ ꯌꯥꯝ
ꯐꯤꯗꯤ ꯑ ꯐꯤ ꯌꯥꯎꯗ‌ꯦ ꯍꯥꯏꯕꯅꯦ ꯐꯥꯔꯁ ꯑꯦꯗꯃꯤꯁꯟ ꯇꯧꯔꯀꯥꯟꯗ ꯐꯥꯏꯚ ꯍꯟꯗ꯭ꯔꯦꯗꯀꯨꯝꯕ ꯂꯧꯋ‌ꯦ ꯑꯗꯨ ꯂꯣꯏꯈ꯭ꯔꯦ ꯍꯥꯏꯕꯔ ꯀꯩꯅ‌ꯣ ꯇꯧꯋ‌ꯦ
ꯑꯦ ꯑꯗꯨꯗꯤ ꯌꯥꯝꯅ ꯀꯩꯅꯣ ꯇꯧꯋꯤꯅꯦ
ꯎꯝ ꯃꯉꯣꯟꯗ ꯇꯤꯡꯒꯗꯣꯏꯁꯦ ꯕꯣꯔꯗꯤꯡꯒꯨꯝꯕ ꯂꯩꯇꯕꯅꯤꯅꯅꯦ
ꯑꯥ
ꯗꯤꯌꯥꯅ ꯕꯣꯔꯗꯤꯡ ꯈꯣꯏ ꯂ‌ꯣꯏ ꯌꯥꯎꯋꯤꯗꯅ ꯑ ꯃꯣꯏꯒꯤꯅꯃꯨꯛ ꯕꯥ ꯎꯝ ꯃꯁꯥꯒꯤ ꯌꯨꯝꯗꯒꯤ ꯂꯥꯛꯄ ꯀꯥꯟꯗ ꯋꯦꯟ ꯚꯥꯔꯥꯒꯨꯝꯕ ꯑꯗꯨꯒꯨꯝꯕ ꯈ ꯇ ꯑꯣꯏꯔꯅꯤ
ꯑꯣ ꯑꯁ ꯑꯗꯨꯗꯤ ꯌꯥꯝ ꯗ ꯅꯨꯡꯉꯥꯏꯗꯧ ꯃꯥꯜꯂꯦꯍ‌ꯦ ꯑꯩꯈꯣꯏꯒꯤꯁꯨ ꯑꯉꯥꯡ ꯁꯨꯝ ꯂꯩꯌꯦꯕꯀꯣ ꯀ꯭ꯂꯥꯁ ꯑꯥꯏꯠ ꯅꯥꯏꯟ ꯀꯥꯕ ꯑꯗꯨ ꯃ‌ꯣꯏ ꯑꯥ ꯑꯩꯈꯣꯏꯒꯤ ꯏꯌꯥꯝꯕꯁꯤꯡꯒꯤ ꯍꯥꯏꯇꯥꯔꯦꯅꯦ ꯑꯩꯈꯣꯏ ꯑꯥ ꯃꯣꯏꯁꯨ ꯂꯩꯕꯗꯅ ꯁꯨꯝ ꯑꯦ ꯁꯨꯝ ꯑꯥ ꯈꯜꯂꯤꯕ ꯁꯨꯝ ꯇꯝ ꯑꯥ ꯅꯠ ꯇ‌ꯦ ꯅꯠꯇ‌ꯦ ꯑꯇ‌ꯣꯞꯄꯥ ꯏꯁꯀꯨꯜꯗ ꯇꯝꯃꯤꯌ‌ꯦꯕꯥ ꯍꯧꯖꯤꯛꯄꯨꯗꯤ ꯀ꯭ꯂꯥꯁ ꯅꯥꯏꯟ ꯇ‌ꯦꯟ ꯀꯥꯔꯦ ꯀꯥꯔꯦꯕ
ꯑꯥ
ꯑꯗꯨꯅ ꯑꯦꯂꯚꯦꯟ ꯇꯨꯌꯦꯜꯐꯇ‌ꯣ ꯁꯨꯝ ꯍꯥꯏꯗꯤ ꯏꯁꯀꯦꯁꯤꯜ ꯌꯦꯡ ꯈꯟꯒꯦꯅ ꯁꯨꯝ ꯈꯟꯕꯗꯣ ꯁꯨꯝ ꯍꯪꯍꯧꯔꯤꯅꯤꯅ ꯍꯥꯏꯗꯤ ꯁꯤꯁꯇꯔ ꯑꯣꯏꯅ ꯂꯩꯕꯗ
ꯑ
ꯑꯗꯨꯩ ꯁꯨꯝ ꯍꯪꯕꯅꯤꯗ ꯍꯥꯏꯗꯤ
ꯀꯩꯅꯣ ꯇꯧꯋꯦ ꯌꯥꯝ ꯐꯕꯅꯦ
ꯑ
ꯑꯁ ꯑꯗꯨꯕꯨꯀꯣ ꯂꯝꯍꯦꯟꯕ ꯑꯉꯥꯡꯁꯤꯡꯁꯤꯀꯣ ꯀꯌꯥ ꯇꯗꯤ ꯄꯨꯅꯕ ꯀꯣꯡꯒꯥꯏ ꯑꯃ
ꯎꯝꯗ
ꯑꯦꯚ꯭ꯔꯤ ꯁ꯭ꯀꯨꯜ ꯂꯣꯏꯅꯃꯛꯅꯗꯤ ꯁꯨꯗꯤ ꯁꯨꯕꯅꯦ ꯑꯗꯣ ꯎ ꯑ ꯂꯝꯍꯦꯟ ꯍꯦꯟꯕ ꯌꯥꯎꯕꯖꯥꯠꯅꯤ
ꯃꯣꯏꯗꯤ ꯅꯨꯡꯗꯤ ꯅꯨꯡꯉꯥꯏꯔꯝꯃꯅꯤ ꯄꯣꯠ ꯆꯩꯩ ꯍꯥꯏꯔ ꯍꯣꯡꯕꯅꯤꯅ
ꯑꯥ
ꯑꯌꯥꯝꯕꯅꯗꯤ ꯍꯤꯟꯗꯤ ꯑꯣꯏꯔꯝꯗꯧ ꯃꯥꯜꯂꯦ ꯃꯣꯏꯒꯤꯗꯤ ꯍꯤꯟꯗꯤ ꯑꯗꯨꯝ
ꯍꯤꯟꯗꯤꯤꯒꯤ ꯏꯪꯂꯤꯁ ꯀ
ꯑꯥ ꯃꯅꯤꯄꯨꯔꯤꯒꯗꯤ ꯀꯩꯁꯨ ꯇꯝꯃꯝꯃꯔꯣꯏꯕ
ꯑ ꯀꯩꯅꯩꯅꯣ ꯇꯧꯋꯦ ꯑꯁ ꯌꯥꯝ ꯅꯨꯡꯁꯤ ꯃꯣꯏꯒꯤ ꯑꯦꯁꯦꯝꯕ꯭ꯂꯤ ꯇꯧꯕꯗꯣ
ꯑꯥ
ꯆꯕꯅꯦ
ꯃꯣꯏ ꯁꯦꯝꯕꯤ ꯇꯧꯕ ꯍꯥꯏꯁꯦ ꯀꯩꯅꯣꯒ ꯇꯧꯕꯗꯨꯅ ꯑꯦꯛꯇꯤꯚꯇꯤꯒ ꯃꯌꯥꯝ ꯇꯧꯋꯤꯗꯅ
ꯅꯠꯇꯦ ꯃꯣꯏꯒꯤ ꯍꯤꯟꯗꯤꯒꯤꯗ ꯀꯩꯅꯣꯒꯤ ꯏꯁꯩꯒ ꯁꯛꯄꯗꯣ ꯃꯨꯖꯛ ꯐ ꯌꯥꯎꯍꯜꯂꯦꯕ
ꯑꯣ ꯍ ꯀꯩꯅꯣ ꯈꯔ ꯚꯣꯏꯁ ꯈꯛꯇ ꯅꯠꯇꯕꯤꯗ
ꯚꯣꯏꯁ ꯈꯛꯇ ꯅꯠꯇꯦ ꯃ꯭ꯌꯨꯖꯤꯛ ꯂꯣꯏ ꯌꯥꯎꯋꯦ ꯑꯗꯣ ꯃꯣꯏꯒꯤ ꯈ꯭ꯋꯥꯏꯗꯗꯒꯤ ꯑꯐꯕꯅꯅꯦ ꯑꯉꯥꯡꯈꯣꯏꯗꯣ ꯌꯣꯒꯥꯒꯨꯝꯕ ꯁꯥꯟꯅꯍꯜꯂꯦ ꯑꯗꯨꯒ ꯎꯝ ꯒꯦꯝ ꯏꯁꯄꯣꯔꯠꯀꯨꯝꯕ ꯌꯥꯝ ꯌꯥꯎꯋꯦꯕ
ꯑꯥ
ꯑꯗꯨ ꯃꯣꯏꯒꯤ ꯑ ꯄꯤꯔꯤꯠꯇꯁꯨ ꯏꯁꯄꯣꯔꯠꯀꯤ ꯃꯥꯒꯤ ꯄꯦꯔꯠꯇꯣ ꯈꯔ ꯈꯥꯏꯗꯣꯛꯂꯒ ꯊꯝꯃꯤꯕꯀꯣ
ꯑꯥ
ꯁꯤ ꯃꯇꯝꯗꯅ ꯁꯤꯒꯤ ꯒꯦꯝꯁꯤ ꯁꯥꯟꯅꯗꯣꯏꯅꯦ ꯀ꯭ꯂꯥꯁ ꯑꯁꯤ ꯐꯥꯎꯅꯦ ꯁꯤ ꯐꯥꯎ ꯁꯥꯟꯅꯗꯣꯏꯅꯤꯅ ꯊꯝꯃꯤꯕ
ꯑꯣ ꯑꯗꯨꯗꯤ ꯃꯣꯏꯒꯤ ꯀ꯭ꯂꯥꯁ ꯇꯥꯏꯃꯤꯡꯗꯤ ꯄꯨꯡ ꯗꯥꯏꯟ ꯊꯥꯔꯇꯤ ꯁ꯭ꯋꯥꯏꯗ ꯑꯣꯏꯕ꯭ꯔꯥ ꯅꯠꯇ꯭ꯔꯒ ꯅꯥꯏꯟꯗꯩ ꯑꯣꯏꯕ꯭ꯔꯥ
ꯃꯣꯏ ꯉꯜꯂꯦ ꯁꯕꯗꯒ
ꯈꯣꯏꯁꯤ ꯊꯕꯤꯗꯒꯤ ꯑꯥ
ꯉꯟꯕꯅꯦ
ꯁꯕꯦꯗꯒꯤ ꯑꯣꯏꯔꯒ ꯍꯧꯖꯤꯛꯀꯤ ꯇꯨꯗ ꯂꯣꯏꯗꯣꯏꯔꯥ
ꯨ ꯃꯤ ꯇꯨ ꯃꯤꯅꯤꯠ ꯇ꯭ꯋꯦꯟꯇꯤ
ꯄꯨꯂꯞ ꯀ꯭ꯂꯥꯁ ꯅꯁꯔꯤꯗꯩꯅ ꯑꯗꯨꯝ ꯋꯥꯟꯗꯩꯅ ꯑꯗꯨ ꯀꯩꯅꯣꯐꯥꯎ ꯇꯨꯌꯦꯦꯞ ꯐꯥꯎꯀꯣ
ꯑꯥ
ꯑꯣ ꯅꯨꯡꯉꯥꯏꯔꯝꯗꯧ ꯃꯥꯜꯂꯦ ꯑꯗꯨꯗꯤ ꯃꯣꯏꯒꯤ ꯁ꯭ꯀꯨꯜꯁꯦ ꯇꯝꯕꯗ
ꯅꯨꯡꯉꯥꯏ ꯅꯨꯡꯉꯥꯏꯕꯅꯤ ꯌꯦꯡꯕꯗꯁꯨꯅ ꯌꯥꯝꯅ
ꯑꯁ ꯑꯣ ꯀꯩꯅꯣ ꯂꯩꯕꯗꯣ ꯁꯤꯁꯇꯔꯣꯝꯗꯣ ꯅꯠꯇꯦ ꯃꯥꯜꯂꯦꯀꯣ ꯗꯣꯃꯣꯁꯀꯣ ꯀꯩꯅꯣ ꯂꯩꯕꯗꯣ ꯁꯤꯁꯇꯔꯣꯝ ꯑꯣꯏꯗꯕ꯭ꯔꯥ ꯃꯔꯥꯝꯗꯤ ꯑꯣꯏꯔꯝꯗꯧ ꯃꯥꯟꯗ꯭ꯔꯦ
ꯀꯩꯕ
ꯗꯣꯕꯁꯀꯣ ꯔꯥꯝ ꯂꯩꯕꯗꯣ ꯁꯤꯁ ꯅꯠꯇꯕ꯭ꯔꯁꯣꯅꯥ ꯀꯥꯟ ꯀꯦ ꯑꯗꯨ꯭ꯔꯣꯗꯣꯏꯔꯥ
ꯍꯣꯏ ꯀꯔꯝꯕꯔꯥ
ꯑ ꯗꯣꯃꯣꯁ ꯈꯣ ꯔ ꯍꯥꯏꯗꯣ
ꯈꯪꯗꯅꯦ
ꯑꯩ ꯀꯥꯎꯔꯦꯗꯤ ꯀꯃꯥꯏꯅꯣ ꯍꯥꯏꯕ ꯃꯤꯒꯤꯗꯣ ꯀꯥꯎꯈꯦ ꯁ꯭ꯀꯨꯜ ꯑꯐ ꯑꯃꯁ ꯂꯩ ꯂꯩꯕꯅꯤꯅ ꯁꯣ
ꯁꯤꯟꯁꯨ ꯁꯤꯕ ꯅꯠꯇꯕ
ꯅꯠꯇꯦ ꯅꯠꯇꯦ ꯅꯠꯇꯦ ꯁꯦꯁꯨꯣꯁꯤꯦꯄꯗꯨꯗꯤ ꯀꯩꯅꯣꯗꯅꯤꯗꯅ ꯁꯉꯥꯏꯄ꯭ꯔꯣꯡꯗ ꯂꯩꯕꯅꯤꯗꯅ ꯑꯃ ꯂꯩ ꯑ ꯕꯔꯥꯝ ꯁ꯭ꯀꯨꯜꯗ ꯇꯣꯃꯣꯁꯀꯣ ꯕꯔꯥꯝ ꯍꯥꯏꯕ꯭ꯔꯥ ꯀꯩꯅꯣꯝꯇ ꯂꯩꯔꯏꯅꯦ